ꯎꯝ ꯃꯦꯒꯤ ꯆꯥ ꯍꯣꯏ ꯇꯥꯌꯦ
ꯑꯣ
ꯀꯝꯗꯧꯔꯤꯒꯦ
ꯑꯗꯨꯝ ꯑꯗꯨꯝ ꯂꯩꯕꯅꯦꯗ ꯅꯪꯗꯤ
ꯑꯩꯁꯨ ꯑꯗꯨꯝ ꯇꯨꯝꯔꯒ ꯂꯩꯌꯦ
ꯑꯁ ꯌꯥꯝ ꯅꯨꯡꯉꯥꯏꯌꯦꯍꯥ ꯑꯗꯨꯗꯤ
ꯍꯣꯏ ꯍꯧꯖꯤꯛ ꯐ꯭ꯔꯤ ꯃꯇꯝꯗ ꯑꯗꯨꯝ ꯇꯨꯝꯃ ꯍꯥ
ꯊꯕꯛ ꯆꯠꯇ꯭ꯔꯣ ꯅꯪꯗꯤ
ꯍꯣꯏ ꯑꯩꯗꯤ ꯊꯕꯛ ꯆꯠꯇ꯭ꯔꯦ ꯀꯣꯂꯦꯖ ꯆꯠꯄꯅꯦ
ꯑꯣ ꯉꯁꯤꯁꯨ ꯀꯣꯂꯦꯖ ꯆꯠꯄ꯭ꯔ ꯅꯪ
ꯍꯣꯏ ꯆꯥꯠꯂꯒ ꯍꯧꯖꯤꯛ ꯂꯥꯛꯄ ꯈꯔ ꯀꯣ ꯐ꯭ꯔꯤ ꯇꯥꯏꯝꯅ ꯑꯗꯨꯝ
ꯑꯍ ꯑꯁ ꯌꯥꯝ ꯅꯨꯡꯉꯥꯏꯔꯦꯅꯦ ꯍꯥ
ꯎꯝ ꯑꯗꯨꯝ ꯅꯨꯡꯉꯥꯏꯌꯦ ꯍꯥꯏꯒꯅꯤ ꯍꯥꯏꯒꯗ꯭ꯔꯥ ꯈꯪꯗ꯭ꯔꯦꯗ
ꯑꯥ ꯑꯌꯨꯛꯇꯗꯤ ꯀꯔꯤ ꯏꯟꯁꯥꯡ ꯆꯥꯔꯦ
ꯑꯌꯨꯛꯇ ꯉꯁꯤ ꯑꯂꯨ ꯏꯟꯁꯥꯡ ꯆꯥꯏ ꯅꯪꯗꯤ
ꯑꯩꯗꯤ ꯑꯦ ꯀꯥꯡꯁꯣꯏ ꯆꯥꯏꯌꯦ
ꯑꯣ ꯑꯈꯣꯏ ꯏꯃꯥꯟꯅꯥꯏ ꯊꯣꯡꯕꯅꯤꯅ
ꯑꯣ ꯑꯦ ꯌꯨꯝꯗꯔꯥ ꯑꯗꯨꯒ ꯇꯝꯗꯔꯥ
ꯌꯨꯝꯅꯦ ꯌꯨꯝꯗꯅꯦ
ꯑꯣ ꯑꯣ ꯍꯧꯖꯤꯛ ꯍꯧꯖꯤꯛꯇꯤ ꯀꯅꯥ ꯀꯅꯥ ꯂꯩꯒꯦ
ꯍꯧꯖꯤꯛ ꯑꯩꯒꯤ ꯔꯨꯝꯗ ꯑꯗꯨꯝ ꯏꯊꯟꯗ ꯇꯨꯝꯉ ꯂꯩꯅ
ꯑꯣ ꯑꯁ ꯌꯥꯝ ꯅꯨꯪꯉꯥꯏꯀꯣ ꯃꯤꯗꯤ
ꯈꯪꯈ꯭ꯔꯦ ꯅꯪꯁꯦ ꯅꯪꯅ ꯅꯨꯡꯉꯥꯏꯕ ꯍꯦꯟꯒꯅꯤꯅꯥ
ꯏꯁ ꯑꯩ ꯅꯨꯡꯉꯥꯏꯇꯦꯗ ꯑꯩꯗꯤ ꯑꯩꯁꯨ ꯊꯕꯛ ꯇꯧꯕꯅꯦ ꯑꯩꯁꯨ ꯊꯕꯛ ꯊꯕꯛ ꯇꯧꯔꯒ ꯀꯣꯂꯦꯖ ꯑꯒ ꯏꯁꯄꯅꯤꯁ ꯊꯝꯕꯅꯦ ꯑꯗꯨꯝ
ꯎꯝ
ꯎꯝ ꯑꯗꯨꯒ ꯑꯁ ꯌꯥꯝ ꯅꯨꯡꯉꯥꯏꯇꯦ
ꯍꯨꯝ ꯅꯪ ꯕꯣꯜ ꯌꯦꯡꯕ꯭ꯔꯣ
ꯕꯣꯜ ꯉꯁꯥ ꯑ ꯌꯦꯡꯉꯤ ꯍꯣꯏ
ꯅꯪꯗꯤ ꯀꯅꯥ ꯀꯅꯥꯕꯨ ꯁꯞꯄꯣꯔꯠ ꯇꯧꯅꯤ ꯇꯧꯔꯦ
ꯑꯁ ꯄꯣꯔꯆꯨꯒꯜ ꯁꯞꯄꯣꯔꯠ ꯇꯧ ꯀꯥꯟꯗ ꯑꯁ ꯑꯗꯨꯝ ꯁꯤꯔꯦ
ꯆꯝ ꯆꯞ ꯃꯥꯅꯔꯦ
ꯎꯝ
ꯉꯔꯥꯡꯒꯤ ꯁꯤꯕꯗꯀꯣ ꯌꯥꯝꯅ ꯅꯨꯡꯉꯥꯏꯗꯔꯤꯗ
ꯎꯝ ꯄꯥꯏ ꯂꯩꯇꯦ ꯃꯣꯏ
ꯁꯤ ꯃꯈꯣꯏꯅ ꯇꯟꯈ꯭ꯔꯕ ꯑꯗꯨꯒꯤ
ꯑꯥ ꯍ ꯑꯩꯗꯤ ꯑꯁ ꯃꯣꯏ ꯉꯝꯂꯔꯣꯏꯅ ꯑꯗꯨꯝ ꯇꯨꯝꯃꯦ ꯑꯩꯗꯤ
ꯑꯣ ꯑꯩ ꯑꯩꯁꯨ ꯉꯝꯃꯔꯣꯏ ꯍꯥꯏꯕꯗꯤ ꯈꯪꯉꯤꯗ ꯗꯨꯁꯨ ꯑꯩꯈꯣꯏꯒꯤ ꯑꯩꯈꯣꯏꯅ ꯑꯩꯈꯣꯏꯒꯤ ꯐ꯭ꯔꯦꯟꯁ ꯑꯣꯏꯕꯅꯤꯅꯀꯣ ꯑꯗꯨꯝ ꯁꯞꯄꯣꯔꯠ ꯇꯧꯔꯒ ꯌꯦꯡꯕꯅꯤꯅ
ꯎꯝ
ꯃꯈꯣꯏꯗꯤ ꯉꯝꯅꯔꯣꯏ ꯍꯥꯏꯕ ꯑꯗꯨꯝ ꯋꯥ ꯀ ꯐꯥꯔꯁ ꯁꯅꯥꯕꯦꯁꯨ ꯈꯪꯂꯦ
ꯍꯥꯥ
ꯋꯥ ꯀꯥꯞꯗꯁꯨ ꯈꯪꯂꯦ ꯍꯥꯏꯕꯅ
ꯑꯣ ꯎꯝ ꯅꯪꯗꯤ ꯀꯂꯦꯖ ꯑ ꯀꯣꯂꯦꯖ ꯇꯝꯃꯤꯀꯣ ꯅꯪꯗꯤ
ꯍꯣꯏ
ꯁꯤꯃꯤꯁꯇꯔ ꯀꯌꯥ ꯁꯨꯔꯦ
ꯑꯅꯤ ꯁꯨꯔꯦ
ꯑꯁ ꯁꯞ ꯃꯥꯟꯅꯩ ꯑꯗꯨꯗꯤ ꯏꯕꯥꯅꯤ
ꯑꯣ ꯅꯪ ꯅꯪꯁꯨ ꯑꯅꯤ ꯁꯨꯔꯕ꯭ꯔꯣ
ꯑꯥ ꯑꯅꯤ ꯁꯨꯨꯔꯦ ꯑꯩꯁꯨ ꯑꯗꯣ ꯅꯣꯏꯗꯤ ꯑꯦꯛꯖꯥꯝ ꯊꯥꯕ꯭ꯔꯥ
ꯑꯩꯈꯣꯏꯗꯤ ꯍꯧꯖꯤꯛ ꯍꯧꯖꯤꯛ ꯊꯥꯗ꯭ꯔꯤ
ꯎꯝ ꯐꯥꯔꯁ ꯐꯥꯔꯁꯀꯤ ꯑꯦꯛꯖꯥꯝ ꯊꯣꯛꯄ꯭ꯔꯥ ꯅꯣꯏꯒꯤꯗꯤ ꯐꯥꯔꯁ ꯐꯥꯔꯁ ꯁꯦꯃꯤꯁꯇꯔꯒꯤ ꯑꯦꯛꯖꯥꯝ ꯔꯤꯖꯜ ꯊꯣꯛꯄ꯭ꯔꯥ
ꯍꯣꯏ ꯊꯣꯛꯈ꯭ꯔꯦ
ꯑꯣ ꯄꯥꯁ ꯇꯧꯕꯔꯥ ꯑꯗꯨꯗꯤ
ꯍꯣꯏ ꯑꯗꯨꯝ ꯌꯍꯥꯏ ꯀꯔꯤ ꯍꯥꯏꯒꯗꯝꯅꯣ ꯈꯪꯗ꯭ꯔꯦꯗ ꯑꯦꯀꯖꯥꯝꯗꯤ ꯐꯠꯇ꯭ꯔꯦ ꯁꯝ
ꯎꯝ ꯑꯩꯈꯣꯏꯒꯤ ꯐꯥꯔꯁ ꯁꯦꯃꯤꯁꯇꯔꯒꯤ ꯔꯤꯖꯜꯇꯤ ꯍꯧꯖꯤꯛꯐꯥꯎ ꯊꯣꯛꯇꯦ
ꯎꯝ
ꯑꯣꯖꯥ ꯐꯥꯎ ꯈꯪꯗꯦ ꯑꯩꯈꯣꯏꯒꯤ ꯔꯤꯖꯜꯁꯤꯤ ꯅꯩꯅꯔꯤꯕꯅꯤ
ꯑꯁ ꯑꯩꯈꯣꯏꯁꯨ ꯑꯣꯖꯥ ꯈꯔ ꯈꯔ ꯀꯔꯤ ꯍꯥꯏꯒꯅꯣ ꯏꯁꯇ꯭ꯔꯦꯛ ꯇꯧꯗꯕꯀꯣ ꯐꯠꯇꯕ ꯑꯣꯖꯥ ꯁ꯭ꯀꯨꯜꯒꯤ ꯑꯗꯨꯒꯤ ꯀꯥꯎꯕ ꯁꯦꯈ꯭ꯔꯥ ꯃꯥꯏꯗ꯭ꯔꯔꯤꯒ
ꯃꯊꯪꯒꯤ ꯊꯥꯗ ꯑꯩꯈꯣꯏꯒꯤ ꯑꯩꯈꯣꯏꯒꯤ ꯁꯦꯀꯦꯟ ꯁꯦꯃꯤꯁꯇꯔꯒꯤ ꯔꯤꯖꯜ ꯑꯦꯛꯖꯥꯝꯁꯤꯦ ꯍꯧꯔꯅꯤ ꯑꯗꯨ ꯂꯥꯏꯔꯤꯛ ꯄꯥꯗꯔꯥ ꯑꯩꯗꯤ
ꯑꯩꯁꯨ ꯑꯗꯨꯝ ꯂꯔꯤꯛ ꯄꯥꯗ꯭ꯔꯦ ꯌꯦꯦꯝꯁ ꯅꯥꯔꯒ ꯑꯗꯨꯝ ꯂꯩꯕꯅꯤꯗ
ꯁꯅꯥꯑꯗꯤ ꯑꯣ ꯁꯅꯥ ꯍꯦ
ꯑꯦꯝ ꯑꯦꯜꯔꯥ ꯄꯞꯖꯤꯔ
ꯏꯃꯦꯜꯁ ꯅꯥ ꯄꯞꯖꯤ ꯑꯁ ꯅꯥꯔ ꯀꯥꯟꯗ ꯀꯣꯛ ꯆꯤꯛꯦ ꯌꯥꯝ ꯅꯥꯕ ꯍꯥꯏ ꯁꯅꯥꯕ ꯌꯥꯗꯦ ꯍꯥꯏꯗꯤ
ꯄꯞꯖꯤꯗ ꯀꯣꯛ ꯑ ꯑꯦꯜ ꯏ ꯅꯪꯁꯦ ꯄ꯭ꯔꯣ ꯑꯣꯏꯒꯅꯤꯅꯦ
ꯑ ꯁꯍꯤ ꯇꯔ ꯈꯔꯤ ꯄꯔꯣ
ꯍꯧꯖꯤꯛꯁꯤ ꯀꯔꯤ ꯔꯦꯡꯗ ꯂꯩ
ꯍꯧꯖꯤꯛꯤ ꯏꯄꯤꯛꯇ ꯂꯩ ꯑꯩꯗꯤꯦ ꯑꯩꯗꯤ ꯅꯪꯗꯤ
ꯑꯣ ꯑꯩꯗꯤ ꯍꯧꯖꯤꯛ ꯍꯧꯖꯤꯛ ꯑꯁ ꯑꯗꯨꯝ ꯄꯨꯁ ꯇꯧꯔꯒ ꯂꯩꯕꯀꯣ ꯐ꯭ꯔꯤ ꯃꯇꯝꯗ
ꯎꯝ
ꯑꯗꯒꯤ ꯏꯃꯣꯔꯇꯦꯜ ꯏꯁꯇꯥꯔ ꯋꯥꯟ ꯐꯤꯐꯇꯤ ꯇꯥꯡꯃꯦ
ꯍꯧꯖꯤꯛ꯭ꯔꯣ
ꯍꯣꯏ
ꯍꯁ ꯍꯧꯖꯤꯛ ꯃꯣꯇꯦ ꯋꯥꯟ ꯐꯤꯐꯇꯤ
ꯍꯣꯏ ꯑꯩꯈꯣꯏꯗꯤ ꯋꯥꯟ ꯊꯥꯎꯖꯟ ꯋꯥꯟ ꯊꯥꯎꯖꯟ ꯇꯥꯡꯨ ꯂꯥꯛꯇꯅꯤ ꯋꯥꯟ ꯊꯥꯎꯖꯟ ꯏꯁꯅꯞꯅꯤꯕꯁꯀ ꯆꯔ ꯀꯀꯣ
ꯍ ꯅꯥꯏꯔꯤꯤꯗꯤ
ꯑꯩꯁ ꯒꯦꯝ ꯈꯛꯇꯅꯦ ꯏꯁꯅꯥꯕꯒꯣ ꯔꯤꯛꯁꯨ ꯀꯔꯤꯁꯨ ꯄꯥꯗ꯭ꯔꯦ
ꯇꯁ
ꯁꯥꯟꯅ ꯁꯣꯂꯣ ꯆꯥꯔꯗꯤꯀꯣ
ꯎꯝ
ꯇꯤꯝꯁꯦ ꯞ ꯗꯀꯔꯤ ꯍꯥꯏꯒꯅꯣ ꯗꯗꯥꯔꯛ ꯁꯤꯛꯁꯇꯦꯝ ꯑꯗꯨꯝ ꯐꯪꯉꯦꯗ ꯑꯗꯨꯝ ꯑꯩꯈꯣꯏꯒꯤ ꯁ꯭ꯀꯣꯜꯗꯠ ꯆꯠꯔꯗꯤꯀꯣ
ꯗꯤꯐꯤꯠ ꯑꯣꯏꯔꯁꯨ ꯒꯦꯝ ꯇꯔꯥꯒꯨꯝꯕ ꯅꯥꯕꯗ ꯒꯦꯝ ꯑꯃ ꯑꯅꯤꯒꯨꯝꯕ ꯀꯣ ꯐꯤꯠ ꯆꯥꯏꯕ
ꯑꯣ ꯑꯁ ꯑꯗꯨꯗꯤ ꯌꯥꯝ ꯐꯩꯌꯦ ꯑꯩꯈꯣꯏꯗꯤ ꯑꯁ ꯌꯥ ꯔꯦꯗꯤꯃꯤꯁꯨ ꯑꯩꯗꯤ ꯁꯣꯂꯣ ꯇ꯭ꯔꯥꯏꯌꯣ ꯗꯤꯌꯣ ꯆꯠꯂꯦ ꯗꯤꯌꯑꯣꯁꯨ ꯌꯥꯗ꯭ꯔꯦꯍꯦ
ꯍꯣꯏ ꯖꯤꯑꯣ ꯖꯤꯑꯣꯁꯨ ꯑꯩꯈꯣꯏ ꯍꯧꯖꯤꯛꯇꯤ ꯃꯣꯔꯇꯦꯜꯗꯅꯦꯕꯀꯣ ꯑꯗꯨꯒꯤ ꯖꯤꯑꯣꯠ ꯖꯤꯑꯣ ꯁꯣꯂꯣ ꯆꯠꯂꯁꯨ ꯇꯤꯃꯦꯗꯤꯛ ꯑꯗꯨꯝ ꯌꯥꯝ ꯌꯥꯕꯀꯣ
ꯑꯥ
ꯑꯗꯨꯁꯨ ꯃꯩꯊꯦꯛ ꯃꯩꯊꯛ ꯂꯣꯔꯤ ꯃꯩꯊꯦꯛ ꯑꯣꯅꯥꯔ ꯁꯤꯗꯗꯤ ꯑꯁ ꯁꯀꯣ ꯆꯠꯇ꯭ꯔꯗꯤ ꯁꯣꯂꯣ ꯆꯠꯇ꯭ꯔꯦꯗꯤ ꯑꯗꯨꯝ ꯗꯤꯐꯦꯠ ꯆꯥꯔꯒ ꯂꯩ
ꯍꯧꯖꯤꯛꯀꯥꯟꯗꯤ ꯁꯇꯥꯥꯛ ꯁꯤꯁꯇꯦꯝ ꯌꯥꯝꯌꯥꯝꯕꯅ ꯁꯥꯟꯅꯕ ꯍꯥꯏ ꯑꯁꯤ ꯅꯨꯡꯉꯥꯏꯇꯦꯗ ꯅꯪꯒꯤꯗꯤ ꯅꯪꯗꯤ ꯏꯃꯣꯔꯇꯦꯜ ꯋꯥꯟ ꯐꯤꯐꯇꯤꯗꯅ ꯌꯥꯝ ꯐꯩ ꯑꯩꯗꯤ ꯑꯁ ꯏꯄꯤꯛꯇꯅꯦ ꯄꯤꯛꯀ ꯒ꯭ꯂꯣꯔꯤ ꯌꯥꯝ ꯌꯥꯔꯤꯕꯅꯦ
ꯏꯄꯤꯛꯇꯗꯤ ꯗꯥꯛ ꯁꯤꯁꯇꯦꯝ ꯌꯥꯝꯕꯅꯦꯕ
ꯎꯝ
ꯑꯗꯨꯒꯤꯅꯦ ꯅꯪꯁꯨ ꯅꯈꯣꯏꯒꯤ ꯐ꯭ꯔꯦꯟ ꯏꯁꯀ꯭ꯋꯥꯠꯀꯨꯝꯕꯗꯀꯣ
ꯎꯝ
ꯐꯥꯏꯚ ꯐꯥꯏꯚ ꯕꯤ ꯐꯥꯏꯚ ꯆꯥꯔꯗꯤ ꯑꯗꯨꯝ ꯁꯥꯟꯅꯕ ꯅꯨꯡꯉꯥꯏꯒꯅꯤꯗ
ꯎꯝ
ꯇ꯭ꯋꯦꯟꯇꯤꯔ ꯇꯨ ꯊꯥꯎꯖꯟ ꯅꯥꯏꯟꯇꯤꯟꯔ ꯑꯗꯨ ꯁꯤ ꯃꯇꯝꯗ ꯁꯥꯟꯅꯕ ꯍꯧꯕꯅꯦꯕ ꯃꯇꯝ ꯁꯪꯈ꯭ꯔꯦ ꯁꯥꯟꯅꯕ
ꯁꯣꯂꯣ ꯁꯥꯟꯅꯕ ꯌꯥꯗ꯭ꯔꯦ
ꯎꯝ ꯉꯁꯤꯗꯤ ꯉꯁꯤ ꯉꯁꯤ ꯀꯟꯅ ꯐꯖꯅ ꯁꯥꯟꯅꯗ꯭ꯔꯦꯗ ꯑꯗꯨꯝ ꯗ꯭ꯔꯃꯥꯁꯨ ꯌꯦꯡꯕꯀꯣ
ꯑꯩꯁꯨ ꯍꯧꯖꯤꯛ ꯍꯧꯖꯤꯛꯗꯤ ꯑꯦꯅꯤꯃꯤ ꯌꯦꯡꯂꯒ ꯑꯗꯨꯝ ꯃꯔꯛ ꯃꯔꯛꯇ ꯈꯛꯇ ꯁꯥꯟꯅꯕꯅꯦ ꯍꯧꯖꯤꯛꯇꯤ
ꯎꯝ ꯋꯥꯟ ꯄꯤꯁ ꯌꯦꯡꯕ꯭ꯔꯣ
ꯌꯦꯡꯉꯣ ꯑꯁ ꯑꯩꯗꯤ ꯑꯦꯅꯤꯃꯤ ꯑꯦꯅꯤꯃꯤ ꯐꯦꯟꯅꯦ ꯀꯩꯅꯣ
ꯄꯤꯁ ꯍꯣꯏ ꯌꯥꯝꯃꯟꯕꯒꯤ ꯑꯁ ꯌꯦꯡꯕ ꯌꯦꯡꯅꯤꯡꯗ꯭ꯔꯦꯗ ꯍꯣꯏ ꯒꯌ꯭ꯥꯟ ꯇꯥꯗꯔ꯭ꯦ ꯕ
ꯑꯤꯄꯤꯁꯣꯠ ꯂꯩ ꯌꯥꯝꯅꯗꯤ ꯇꯟꯕꯅꯦ
ꯌꯥꯝꯕꯅꯤꯅꯀꯣ
ꯅꯪ ꯀꯔꯤ ꯀꯔꯤ ꯑꯅꯤꯃꯤ ꯌꯦꯡꯕ꯭ꯔ
ꯑꯣꯏ ꯍꯧꯖꯤꯛ ꯌꯦꯡꯉꯣ ꯗꯤꯃꯟꯁ ꯂꯦꯌꯔ ꯌꯦꯡꯕ ꯂꯣꯏꯔꯦ ꯑꯗꯨꯒ ꯍꯧꯖꯤꯛ ꯌꯦꯡꯕ ꯑꯩꯗꯤ ꯀꯣꯔꯤꯌꯟ ꯗ꯭ꯔꯃꯥꯁꯨ ꯌꯦꯡꯉꯤꯕ ꯃ ꯍꯠꯇꯅ ꯎꯝ ꯀꯣꯔꯤꯌꯟ ꯗ꯭ꯔꯃꯥꯁꯨ ꯅꯨꯡꯉꯥꯏꯌꯦꯕ ꯌꯦꯡꯕ
ꯑꯥ
ꯑꯗꯨꯒ ꯏꯪꯂꯤꯁ ꯃꯨꯚꯤ ꯀꯣ
ꯎꯝ
ꯑꯗꯨꯝ ꯌꯦꯡꯂꯒ ꯂꯩꯌꯦ
ꯑꯩꯗꯤ ꯑꯦꯅꯤꯃꯤꯅ ꯌꯥꯝꯅ ꯐꯖꯅ ꯌꯦꯡꯉꯦ ꯑꯦꯅꯤꯃꯦꯅ ꯑꯦꯇꯦꯛ ꯑꯣꯟꯇꯤꯇꯥꯥꯟ ꯌꯦꯡꯈ꯭ꯔꯦ ꯑꯗꯨꯒ ꯁꯣꯂꯣ ꯂꯦꯚꯦꯂꯤꯡ ꯌꯦꯡꯈ꯭ꯔꯦ ꯑꯗꯨꯒ ꯕꯤꯂꯦꯟ ꯖꯒꯥ ꯌꯦꯡꯈ꯭ꯔꯦ ꯑꯗꯨꯒ ꯍꯧꯖꯤꯛ ꯍꯧꯖꯤꯛ ꯕ꯭ꯂꯦꯛ ꯀ꯭ꯂꯣꯕꯔ ꯌꯦꯡꯉꯦ ꯑꯗꯨꯒ ꯑꯦꯅꯤꯃꯦ ꯑꯁ ꯑꯦꯅꯤꯃꯦ ꯑꯇꯣꯞ ꯑꯇꯣꯞꯄꯁꯨ ꯌꯦꯡꯉꯤꯗ ꯌꯥꯝ ꯌꯥꯝꯅ ꯑ
ꯑꯗꯨꯝ ꯑꯗꯨꯝ ꯄꯨꯝ ꯌꯦꯡꯂꯗꯤꯀꯣ
ꯑꯥ
ꯅꯨꯡꯉꯥꯏꯌꯦ ꯑꯗꯨꯁꯨ ꯑꯩꯗꯤ ꯈꯔ ꯏꯟꯇꯔꯦꯁ ꯂꯩꯇ꯭ꯔꯕꯀꯣ
ꯑꯥ
ꯑꯗꯨꯒꯤ ꯃꯔꯛ ꯃꯔꯛꯇꯅꯦꯕ ꯌꯦꯡꯕ ꯎꯝ ꯑꯁꯦꯡꯕ ꯗ꯭ꯔꯃꯥꯒꯨꯝꯕ ꯅꯠꯇ꯭ꯔꯒ ꯏꯪꯂꯤꯁꯀꯤꯀꯣ ꯑꯦꯛꯁꯟ ꯕꯤꯒꯨꯝꯕ ꯑꯗꯨꯒꯨꯝꯕꯅ ꯌꯦꯡꯕ ꯅꯨꯡꯉꯥꯏꯕ
ꯎꯝ ꯑꯩꯁꯨ ꯑꯗꯨꯝ ꯑꯩꯁꯨ ꯌꯦꯡꯕꯅꯤ ꯃꯔꯛ ꯃꯔꯛꯇ ꯑꯗꯨꯝ
ꯎꯝ ꯅꯪ ꯑꯣ ꯍꯣꯏ ꯍꯧꯖꯔ ꯑꯗꯨꯗꯤ ꯌꯦꯡꯕ꯭ꯔꯣ
ꯍꯥ
ꯑꯣꯜ ꯑꯣꯕꯥꯁ ꯑꯔꯗꯦꯠ
ꯌꯦꯡꯗꯔꯤꯗ
ꯑꯗꯨ ꯌꯦꯡꯉꯨꯅꯦ ꯑꯗꯨꯁꯨ ꯐꯖꯅ ꯐꯖꯕꯅꯦ ꯍꯣꯏ ꯀꯣꯔꯤꯌꯥꯟ ꯗ꯭ꯔꯃꯥꯅꯦ ꯖꯨꯝꯕꯤꯒꯤꯅꯦꯕ
ꯑꯣ ꯑꯦ ꯅ ꯑꯁ ꯈꯪꯗꯦ ꯍꯥꯏꯕ ꯍꯥꯏꯇꯦꯔ ꯇꯥꯕ꯭ꯔꯣ
ꯍꯣꯏ
ꯍꯥꯏꯕ ꯍꯥꯏꯇꯦꯗ ꯅꯪ ꯍꯧꯖꯤꯛ ꯍꯥꯏꯕꯗꯣꯕ ꯈꯪꯕ ꯃꯥꯜꯂꯦ ꯑꯩꯁꯨ
ꯑꯣ ꯍꯦꯔꯣ ꯑꯅꯤ ꯍꯌꯦꯡ ꯑꯅꯤ ꯑꯗꯨꯝ ꯈꯪꯕ꯭ꯔꯣ
ꯈꯪꯗꯦ ꯑꯗꯨꯗꯤ
ꯌꯨꯝꯕꯤꯒꯤꯅꯦꯗ ꯁ꯭ꯀꯨꯜ ꯍꯥꯏ ꯁ꯭ꯀꯨꯜ ꯁ꯭ꯀꯨꯜꯗꯀꯣ
ꯑꯥ
ꯁ꯭ꯀꯨꯜꯗ ꯁꯅꯥꯕꯅꯤꯕ ꯁ꯭ꯀꯨꯜꯗ ꯌꯨꯝꯕꯤ ꯂꯩꯕꯀꯣ ꯑꯗꯨꯒꯤ ꯑꯗꯨꯝ ꯁꯅꯔꯒ ꯃꯈꯣꯏꯒꯤ ꯀꯟꯇ꯭ꯔꯤꯗꯣ ꯑꯗꯨꯝ ꯏꯁꯄ꯭ꯔꯦꯠ ꯑꯣꯏꯕꯅꯦꯕ ꯑꯗꯨꯒꯤ ꯐꯖꯔ ꯌꯦꯡꯉꯣ ꯐꯖꯕꯅꯦ
ꯌꯦ ꯌꯦꯡꯒꯦ ꯌꯦꯡꯒꯦ ꯃꯇꯝ ꯂꯩꯔ ꯀꯥꯟꯗ ꯑꯩꯗꯤ ꯊꯕꯛ ꯇꯧꯔꯒ ꯂꯩꯕꯅꯦ ꯑꯗꯣ ꯑꯁ ꯍꯧꯖꯤꯛ ꯈꯔ ꯐ꯭ꯔꯤ ꯇꯥꯏꯝ ꯑꯣꯏꯕꯗ ꯑꯗꯨꯝ ꯇꯧꯕꯅꯤꯅ
ꯑꯣ ꯐ꯭ꯔꯤ ꯇꯥꯏꯝꯗ ꯑꯗꯨꯝ ꯇꯧꯔꯒ ꯂꯩ ꯈꯔ ꯅꯨꯡꯉꯥꯏꯗꯅ
ꯉꯔꯥꯡꯗꯤ ꯕꯣ ꯌꯦꯡꯗꯣꯏꯔꯥ ꯅꯪꯗꯤ
ꯍꯣꯏ ꯌꯦꯡꯉꯤꯅ
ꯍꯥꯏꯕꯗꯤ ꯅꯨꯡꯗꯥꯡ ꯍꯣꯔꯦꯟ ꯍꯥꯏꯕ ꯑꯁ
ꯑꯣ ꯅꯨꯡꯗꯥꯥꯛ ꯑꯥꯔꯖꯦꯟꯇꯤꯅꯥꯒ ꯏꯖꯤꯞꯇꯨ ꯌꯦꯡꯒꯅꯤ ꯅꯪꯗꯤ ꯌꯦꯡꯂꯣꯏꯔꯣ